ꯥꯏꯣꯏ
ꯀꯩꯗꯧꯔꯤꯅꯣ ꯅꯪꯁꯦ
ꯑꯩꯗ
ꯋꯥꯔꯤꯒ ꯁꯥꯟꯅꯗꯕ ꯀꯨꯏꯈ꯭ꯔꯦ
ꯑꯩ ꯑꯩ ꯁꯥꯥꯏꯒꯤ ꯋꯥꯀꯥ ꯈꯥꯜꯂꯒ ꯐꯝꯔꯤꯌꯦ
ꯆꯥꯛꯇꯤ ꯊꯣꯡꯉꯕꯣ
ꯆꯥꯛ ꯊꯣꯡꯗꯦ ꯑꯩ ꯆꯥꯛ ꯆꯥꯕ ꯃꯤꯔꯥ
ꯑꯣ ꯑꯩꯁꯨ ꯊꯣꯡꯗ꯭ꯔꯦ
ꯑꯥ
ꯊꯣꯡ ꯑꯥ ꯊꯣꯡꯕ ꯍꯥꯎꯔꯦ ꯍꯧꯖꯤꯛꯅꯀꯣ ꯅꯪꯗꯤ ꯆꯥꯔꯔꯣꯏꯗ꯭ꯔꯣ ꯆꯦꯡꯒꯨꯝ ꯊꯣꯡꯉꯦ ꯉꯁꯤꯁꯦ
ꯑꯥ
ꯅꯪ ꯆꯥꯛ ꯆꯥꯔꯣ ꯅꯪ ꯅꯁꯣꯟ ꯅꯪꯒꯤ ꯁ ꯅꯁꯥꯗꯣ ꯌꯥꯝ ꯁꯣꯜꯂꯅꯤ ꯆꯥꯛ ꯆꯥꯗ꯭ꯔꯗꯤ ꯅꯪ ꯅꯥꯔꯒ
ꯍꯥꯏꯅꯦ ꯆꯥꯛ ꯆꯥꯅꯤꯡꯗ꯭ꯔꯦ ꯑꯆꯥꯄꯣꯠ ꯑꯣꯏꯅ ꯍꯤꯡꯉꯒꯦ ꯈꯜꯂꯦ ꯑꯩ ꯑꯆꯥꯄꯣꯠ ꯆꯥꯔꯒ
ꯑꯗꯣ ꯍꯣꯏ ꯆꯥꯒꯗꯕꯅꯤ ꯑꯗꯨꯒ ꯑꯩꯈꯣꯏ ꯀꯣꯂꯦꯖ ꯇꯣ ꯑꯁ ꯑꯩꯈꯣꯏꯒꯤ ꯆꯦꯗꯣ ꯂꯣꯏꯔꯤꯉꯩꯁꯨ ꯊꯥꯖꯗꯦ
ꯑꯗꯦ ꯅꯪꯦ
ꯑꯩꯁꯨ ꯂꯣꯏꯔꯝꯃꯔꯣꯏ ꯈꯪꯉꯦ ꯑꯩꯗꯤ
ꯅꯪ ꯅꯪꯒꯤ ꯅꯨꯄꯥꯁꯨ ꯌꯥꯎꯋꯤ ꯀꯣ ꯑꯗꯨꯗ ꯊꯕꯛ ꯇꯧꯕꯗ
ꯅꯪ ꯅꯪꯒꯤ ꯑꯦꯛꯁ ꯅꯠꯇ꯭ꯔꯣ ꯑꯗꯨꯕꯨꯗꯤ ꯅꯪ ꯑꯦꯁꯅꯤꯅ ꯍꯥꯥꯟ ꯑꯗꯩ ꯅꯪꯅ ꯀ꯭ꯂꯦꯝ ꯇꯥꯎꯕꯗꯨꯗꯤ ꯑꯩꯅ ꯄꯥꯝꯃꯦ ꯄꯥꯝꯃꯦ ꯍꯥꯏꯔꯒꯅ ꯅꯍꯪ ꯅꯣꯏ ꯑꯅꯤ ꯎꯆꯤꯠꯥꯎꯗꯣ
ꯎ ꯇꯗ ꯑꯩꯅ ꯍꯥꯏꯕꯗꯤ ꯑꯃ ꯈꯔ ꯃꯌꯥꯡ ꯀꯥꯉꯒ ꯃꯁꯛ ꯊꯤꯕꯗꯕ ꯅꯪꯒꯤꯅꯦ
ꯅꯪꯅꯦꯦ ꯑꯗꯨꯗꯣ ꯈꯔ ꯅꯦꯝꯕꯗꯣ ꯅꯪꯅ
ꯑ ꯅꯦꯝꯃꯒ ꯃꯣꯨꯔꯒ ꯀꯥꯡꯂꯒ ꯃꯕꯨꯛ ꯃꯕꯨꯛ ꯆꯥꯎꯔꯒ ꯁꯝ ꯌꯥꯗꯔꯒ
ꯁꯝꯕꯗꯤ ꯑꯩꯅ ꯄꯤꯏꯉꯤꯗ
ꯍꯝ
ꯅꯪꯒꯤ ꯅꯪꯒꯤꯗꯤ ꯂꯥꯎꯔꯣ ꯑꯩꯁꯨ ꯅꯪꯒꯤꯗꯤ ꯐꯠꯇꯦ ꯑꯩꯒꯤꯅ ꯍꯦꯟꯅ ꯑꯩꯒꯤ ꯑꯩꯒꯤ ꯑꯣꯏꯅ ꯄꯤꯔꯒ
ꯃꯀꯣꯛ ꯆꯥꯔꯒ ꯃꯈꯣꯡ ꯄꯤꯛꯄꯗ ꯈꯪꯗ꯭ꯔꯣ
ꯅꯦꯅꯦ ꯑꯗꯨꯗꯨꯗꯣ
ꯎꯝ ꯑꯩꯒꯤꯅꯥꯇꯦꯅ
ꯀꯦ ꯑꯣꯏ ꯍꯥꯜꯂꯣ ꯑꯗꯨꯗꯤ
ꯀꯔꯤꯅ ꯅꯪ ꯊꯦꯡ ꯊꯦꯡꯅ ꯏꯟꯁꯥꯡ ꯆꯥꯛ ꯆꯥꯔꯤꯁꯦ
ꯑꯁ ꯈꯪꯗꯦ ꯍꯧꯖꯤꯛꯀꯥꯟꯂꯁꯦ ꯃꯇꯥꯝꯅꯦ ꯀꯩꯅꯣ ꯌꯥꯝ ꯉꯥꯜꯂꯗꯤꯦ ꯕꯣꯜꯒ ꯌꯦꯡꯕ ꯋꯥꯅꯦ ꯑꯗꯨꯒꯤꯅꯦ
ꯌꯥꯝ ꯂꯦꯝ ꯑꯃꯒꯤ ꯇꯥꯏꯕ꯭ꯔꯥ ꯅꯪ ꯇꯧꯔꯤꯁꯦ ꯄꯨꯡ ꯀꯌꯥꯗ ꯂꯩꯕ꯭ꯔꯥ
ꯉꯁꯤ ꯈꯪꯅꯩ ꯉꯁꯤ ꯑꯍꯥꯟꯕꯗꯣ ꯑꯗꯨꯒ ꯑꯇꯣꯞꯄꯗꯤ ꯑꯔꯖꯤꯦꯟ ꯑꯦꯟꯇꯤꯅꯥꯒ ꯀꯦꯕ ꯕꯥꯔꯗꯦꯒ ꯁꯥꯟꯅꯅꯤꯉꯥꯏꯗꯤ ꯎꯝ ꯄꯨꯡ ꯑꯅꯤ ꯄꯨꯡ ꯑꯍꯨꯝ ꯃꯈꯥꯏꯗꯔꯥ ꯁꯨꯃꯥꯏꯅ ꯇꯥꯎꯔꯅꯤ
ꯑꯥꯔꯖꯦꯟꯇꯤꯅꯥꯒꯤꯕꯨꯣ ꯌꯦꯡꯒꯗꯕ ꯃꯤ ꯃꯥꯟꯕ꯭ꯔꯣ ꯑꯩꯍꯥꯛꯁꯦ
ꯑ ꯁ ꯇꯂꯅꯁꯦ ꯅꯪ ꯀꯔꯤ ꯂꯩꯔꯝꯃꯤ ꯁꯤ ꯄꯥꯝꯂꯤꯁꯦ ꯁ ꯌꯥꯝꯅ ꯅꯅꯥꯪꯟꯅ ꯁꯤ ꯄꯥꯝꯗ꯭ꯔꯤꯁꯦ ꯀꯔꯤꯌꯦꯅ ꯔꯣꯅꯦꯜꯗꯣꯒꯤ ꯑꯐꯥꯕ ꯍꯥꯏꯕꯤꯌꯅꯦ ꯇꯣꯀꯦꯕꯤ ꯂꯣ ꯏꯉꯣꯗ
ꯏꯔꯅꯥꯎꯗꯣꯔꯥ
ꯎꯝ ꯍꯅꯦꯜꯗꯒꯦ ꯋꯥꯔꯤꯔ ꯂꯩ ꯌꯥꯈꯅ
ꯍꯧꯕꯗꯒꯤꯀꯣ
ꯎꯝ
ꯁꯦ ꯄꯨꯛꯅꯤꯡ ꯌꯥꯝ ꯆꯪꯉꯦꯕ ꯐꯨꯠꯕꯣꯜꯁꯦ ꯃꯤꯁꯤꯡꯅ ꯃꯉꯣꯟꯗ ꯀꯇꯨ ꯀꯔꯟ ꯉꯥꯡꯂꯛꯑꯁꯨ ꯍꯥꯏꯔꯛꯑꯁꯨ ꯃꯥꯗꯤ ꯁꯨꯡꯛꯂꯦꯞ ꯂꯦꯞꯅꯦꯕ ꯍꯣꯠꯅꯕꯁꯦ ꯍꯣꯠꯅꯌꯦ ꯑꯗꯨꯒ ꯃꯥꯁꯦ ꯃꯥꯒꯤ ꯂꯣꯏꯅꯕꯁꯤꯡ ꯍꯥꯏꯕ ꯇꯥꯔꯦ ꯃꯥꯒꯤ ꯃꯔꯨꯞꯁꯤꯡ ꯃꯥꯒꯤ ꯏꯃꯨꯡꯒꯤ ꯃꯤꯁꯤꯡꯕꯨ ꯌꯥꯝ ꯅꯨꯡꯁꯤꯌꯦ ꯑꯗꯨꯒ ꯅꯨꯄꯥ ꯑꯃ ꯑꯣꯏꯅ ꯃꯒꯨꯟ ꯌꯥꯝ ꯂꯩꯕꯗꯣ
ꯍ
ꯃꯒꯨꯟ ꯌꯥꯝ ꯂꯩꯕ ꯍꯥꯏꯕꯁꯦ ꯎꯝ ꯌꯥꯝ ꯂꯥꯏ ꯈꯔꯖꯥꯠꯅꯤ ꯉꯁꯤ ꯑꯌꯨꯛ ꯑ ꯍꯣꯏ ꯑꯗꯨꯁꯨ ꯑꯗꯨꯅꯦ ꯑꯗꯨꯒ ꯕꯣꯜꯁꯦ ꯃꯥꯒꯤꯦ ꯌꯥꯝ ꯐꯖꯕ ꯃꯑꯣꯡ ꯑꯃ ꯂꯩꯕ ꯕꯣꯁ ꯅꯥꯕ ꯃꯇꯝꯗꯁꯨ ꯍꯥꯏꯗꯤ ꯃꯥꯁꯦꯀꯣ ꯃꯥꯒꯤ ꯃꯇꯝꯗ ꯍꯥꯏꯔꯒ ꯈꯔ ꯅꯍꯥ ꯑꯣꯏꯔꯤꯉꯩꯗꯀꯣ ꯍꯧꯖꯤꯛꯒꯨꯝꯅ ꯑꯍꯟ ꯑꯣꯏꯗ꯭ꯔꯤꯉꯩꯗ ꯌꯥꯝꯅ ꯀꯔꯤ ꯍꯥꯏꯁꯤꯔ ꯃꯄꯥꯡꯒꯜꯗꯣ ꯌꯥꯝꯃꯦꯕ ꯌꯥꯝꯅ ꯀꯥꯟꯕꯗꯣ ꯀꯥꯟꯕꯗꯣ ꯍꯥꯏꯗꯤ ꯍꯣꯏ ꯑꯗꯨ ꯃꯦꯁꯤꯁꯨ ꯁꯅꯕꯗꯤ ꯍꯥꯏꯌꯦ ꯌꯥꯝ ꯍꯩꯌꯦ ꯑꯗꯨ ꯑꯣꯏꯔꯁꯨ ꯁꯨꯄꯥꯝ ꯄꯥꯝꯕꯤꯗꯤꯦ ꯑꯩꯅ
ꯃꯦꯁꯤꯅ ꯇꯦꯂꯦꯟꯅꯦ ꯑꯗꯨꯒ ꯔꯣꯅꯦꯜꯗꯣꯗꯤ ꯃꯥꯗꯤ ꯏꯁꯀꯤꯜ ꯃꯥꯅ ꯀꯩꯅꯣ ꯐꯨꯠꯕꯣꯜ ꯑꯗꯨ ꯆꯪꯕ ꯀꯥꯟꯁꯤꯦ ꯌꯥꯝ ꯋꯥꯅ ꯃꯥꯗꯤ ꯆꯪꯉꯦꯗꯅ
ꯎꯝ ꯃꯦꯁꯤꯒꯤ ꯇꯥꯂꯦꯟꯕꯨꯗꯤꯀꯣ ꯔꯣꯅꯥꯜꯗꯣꯅ ꯍꯣꯠꯅꯕꯅ ꯎꯝ ꯀ꯭ꯔꯤꯌꯥꯁꯤ ꯍꯦꯦ ꯎꯝ
ꯍꯕꯗꯤ ꯍꯦꯜꯂꯦ
ꯀꯥꯔꯛꯄꯗꯝꯗ ꯍꯥꯏꯅꯤꯡꯃꯦ ꯁꯤꯗꯤ ꯀꯔꯤ ꯍꯥꯏꯁꯤꯔꯥ ꯋꯥꯔꯜ ꯀꯞꯇ ꯈꯔ ꯑꯃ ꯑꯃꯛ
ꯎꯝ ꯍꯣꯏ ꯍꯣꯏ ꯎꯝ ꯇ꯭ꯋꯦꯟꯇꯤ ꯇ꯭ꯋꯦꯟꯇꯤ ꯇꯨꯗ ꯃꯥ ꯂꯥꯛꯕꯅꯦ ꯃꯥ ꯐꯅꯦꯜꯗꯒꯦꯍꯥꯛꯠꯇꯨꯗꯤ ꯂꯥꯛꯎꯗ꯭ꯔꯤꯀꯣ ꯍꯧꯖꯤꯛꯐꯥꯎ ꯆꯤꯍꯥꯎꯁꯦ ꯍꯧꯖꯤꯛ ꯐꯥꯎ ꯑꯣ ꯂꯥꯛꯗ꯭ꯔꯤꯀꯣ
ꯍꯧꯖꯤꯛꯐꯥꯎ ꯂꯧꯗ꯭ꯔꯤ ꯂꯥꯎꯅꯤꯡꯉꯥꯏꯁꯨ ꯃꯥꯜꯂꯛꯇ꯭ꯦꯗ ꯃꯣꯏꯒꯤ ꯁꯥꯟꯅꯕ ꯃꯣꯡꯒ ꯍꯣꯏ
ꯑꯗꯨꯅꯦ ꯑꯁ ꯑꯩꯅ ꯈꯟꯕꯗꯗꯤ ꯔꯤꯅꯦꯜꯗꯣ ꯊꯣꯛꯑꯗꯤ ꯈꯔ ꯁꯕꯗꯣ ꯅꯨꯡꯉꯥꯏꯒꯗ꯭ꯔꯅ ꯄꯣꯔꯆꯨꯒꯥꯜꯗꯣ ꯈꯜꯂꯦ ꯑꯩꯗꯤ ꯅꯪꯗꯤ ꯀꯃꯥꯏꯅ ꯈꯜꯂꯦ ꯎꯝ ꯅꯪꯗꯤ ꯀꯃꯥꯏꯅ ꯈꯜꯂꯦ ꯍꯔꯣꯏꯕꯅꯤ ꯍꯣꯏ ꯎꯝ ꯇꯃꯦ ꯑꯗꯨꯕꯨꯗꯤ
ꯅꯪꯗꯤꯀꯣ ꯑꯗꯨꯃꯥꯏꯅ ꯇꯧꯅꯣ ꯅꯪꯒꯤ ꯅꯋꯥ ꯃꯦꯁꯤ ꯀꯤꯕꯨ ꯁꯞꯄꯣꯔꯠ ꯇꯧꯋꯦ ꯍꯥꯏꯅ
ꯅꯪꯁꯨ ꯇꯥꯎꯕ ꯅꯠꯇ꯭ꯔꯣ ꯅꯪ ꯅꯪꯁꯨ ꯇꯥꯎꯔꯒ ꯑꯗꯨꯒ ꯔꯨꯗꯦꯜꯗꯣꯒꯤ ꯃꯊꯥꯡꯅꯗꯤ ꯅꯪ ꯀꯅꯥꯕꯨ ꯅꯨꯡꯁꯤ ꯅꯨꯡꯁꯤꯕ꯭ꯔꯣ ꯑꯦꯅꯦꯜꯗꯨꯒꯤ ꯃꯇꯊꯥꯡꯗ
ꯍꯂꯒꯗꯔꯥ
ꯑꯥ ꯐꯨꯠꯕꯣꯜ ꯔꯗ ꯀꯅꯥꯕꯨ ꯅꯨꯡꯁꯤꯌꯦꯦꯅ ꯎꯝ ꯐ꯭ꯔꯥꯟꯁꯇ ꯌꯥꯝꯁ ꯅꯥꯕ ꯍꯥꯏ ꯑꯩꯗ ꯌꯦꯡꯕ ꯅꯨꯡꯉꯥꯏ ꯃꯣꯏꯒꯤꯗ ꯕꯄꯦ ꯍꯣꯏ ꯕꯄꯦꯁꯨ ꯍꯥꯏ ꯑꯗꯨꯁꯨ ꯃꯣꯏꯅ ꯄꯨꯂꯥꯞꯇꯣ ꯃꯣꯏ ꯁꯥꯟꯅꯕꯗꯣ ꯑꯗꯨꯝ ꯐꯖꯩꯌꯦ ꯃꯣꯏꯁꯦ ꯍꯧꯖꯤꯛꯇꯤ ꯐ꯭ꯔꯥꯟꯁꯅ ꯇꯣꯞ ꯑꯣꯏꯈ꯭ꯔꯦꯗꯅ ꯁꯕ ꯃꯑꯣꯡꯗꯣ ꯌꯥꯝ ꯐꯖꯕꯒꯤꯦ ꯅꯪ ꯉꯁꯤꯁꯨ ꯌꯦꯡꯂꯡꯉꯔꯣꯏ ꯍꯥꯏꯕ꯭ꯔꯣꯑꯣ ꯍꯌꯦꯡꯒꯤ ꯌꯦꯡꯉꯔꯣꯏ ꯍꯥꯏꯕ꯭ꯔꯣ
ꯑꯁ ꯑꯥꯔꯖꯦꯟꯇꯤꯅꯥꯒꯤꯗꯤ ꯄꯩꯁꯥ ꯄꯤꯒꯦ ꯍꯥꯏꯕ ꯐꯥꯎ ꯌꯦꯡꯂꯡꯉꯔꯣꯏ ꯑꯩꯅ
ꯑꯁ ꯀ ꯑꯗꯨꯗꯤ ꯃꯊꯪꯗ ꯔꯣꯅꯦꯜꯗꯒ ꯀꯅꯥ ꯑ ꯏꯁꯄꯦꯟꯒ ꯇꯥꯎꯅꯤ ꯍꯥꯏꯗꯥꯏ
ꯄꯣꯗꯨꯒꯥꯥꯁꯦ
ꯎꯝ ꯁ꯭ꯋꯦꯟꯒ ꯁꯅ ꯑꯅꯤ ꯃꯇꯥꯡꯗ ꯅꯦꯛꯁ ꯃꯦꯠꯆꯇꯀꯣ
ꯑꯩꯕꯨ ꯍꯥꯠꯄꯤꯔꯣ ꯂꯥꯛꯑꯣ
ꯏꯁꯄꯦꯟꯒꯗꯤ ꯁꯅꯔꯗꯤ ꯑꯁ ꯀꯔꯤ ꯇꯧꯗꯣꯏꯅꯣ ꯃꯣꯏꯁꯦ ꯑꯗꯨ ꯊꯥꯖꯕ ꯂꯥꯛꯑꯕ꯭ꯔꯣ ꯃꯣꯏꯅꯤ ꯁꯅꯥꯔꯗꯤ ꯀꯅꯥ
ꯍꯥꯎꯗ꯭ꯔꯦ
ꯑꯅꯤꯃꯛꯞ ꯆꯞ ꯃꯥꯟꯅꯩꯌꯦꯀꯣ ꯃꯣꯏ ꯑꯅꯤ ꯁꯅꯕ ꯃꯑꯣꯡꯗꯣ ꯃꯥꯟꯁꯨ ꯍꯦꯟꯗ ꯃꯥꯟꯁꯨ ꯍꯦꯟꯗ ꯈꯪꯗꯦ ꯇꯧꯔꯤꯁꯦ ꯌꯦꯡꯕ ꯅꯨꯡꯉꯥꯏꯅꯤꯌꯦ ꯑꯗꯨꯒ ꯑꯩꯗꯤ ꯉꯥꯏꯕ ꯋꯥꯔꯦ
ꯅꯪ ꯉꯩꯁꯤ ꯃꯇꯨꯡ ꯀꯅꯥ ꯁꯄꯣꯔꯠ ꯇꯧꯕ꯭ꯔꯥ
ꯑꯁ ꯑꯩ ꯈꯪꯗꯦꯗ ꯏꯁꯄꯦꯟꯕꯨꯗꯤ ꯄꯥꯝꯃꯦꯗꯨꯧꯁꯨ ꯃꯣꯏ ꯑꯁ ꯑꯩ ꯏ ꯄꯦꯁꯨ ꯄꯥꯝꯕꯒꯀꯣ ꯑꯗꯨꯒ ꯅꯍꯥꯟ ꯅꯨꯄꯤ ꯀꯣꯏꯕ ꯆꯠꯄꯗꯣ ꯅꯍꯥꯟ ꯂꯤꯛ ꯂꯥꯏꯔ ꯀꯅ ꯈꯪꯕ꯭ꯔꯣ ꯃꯥꯒꯤꯦ ꯀꯣꯠꯀ ꯃꯥꯒꯤ ꯀꯣꯆꯀ ꯈꯠꯅꯥ ꯍꯥꯕꯗ ꯈꯠꯅꯕꯒꯤ ꯃꯥ ꯁꯅꯥꯕ ꯐꯪꯗꯕꯗꯣ ꯑꯗꯨꯗꯒꯤ ꯑꯩ ꯈꯔ ꯃꯣꯏ ꯃꯥꯗꯣ ꯄꯥꯝꯗꯕ ꯋꯥꯅꯤꯗ ꯑꯗꯣ ꯏꯁꯤꯡ ꯀꯔꯤꯔꯥ ꯁꯦꯞ ꯑꯃꯗ ꯃꯣꯏꯅꯤ
ꯎ ꯍꯣꯏ ꯑꯩ ꯑꯩ ꯈꯪꯉꯦ ꯑꯩꯁꯨ ꯇꯥꯏ ꯃꯤꯁꯨ ꯃꯤꯅꯤꯅꯀꯣ ꯎꯝ
ꯑꯩ ꯏꯁꯦ ꯕꯩꯔꯥꯥꯎ ꯆꯠꯅꯒ ꯇꯥꯎꯕꯗꯣ ꯃꯣꯏꯗꯤ ꯄꯩꯁꯥ ꯂꯥꯏꯕꯅꯤꯅ ꯑꯃꯨꯛ ꯃꯨꯊꯠꯄ ꯃꯥꯜꯂꯦ ꯑꯗꯨꯗꯣ ꯑꯃꯨꯛ ꯎꯈꯤꯗ꯭ꯔꯦ ꯃꯣꯏꯗꯤ ꯄꯩꯁꯥ ꯄꯥꯏꯕꯅꯤꯅ
ꯍꯣꯏ ꯑꯗ ꯏꯁ꯭ꯂꯣꯏ ꯄꯥꯝꯃꯤꯗ ꯑꯗꯨꯕꯨ ꯑꯥꯔꯖꯦꯟꯇꯤꯅꯥꯕꯨꯗꯤ ꯀꯥꯍꯟꯅꯤꯡꯗꯦ
ꯑꯁ ꯇꯔ ꯌꯦꯅꯖꯗꯤ ꯑꯩꯗꯤ ꯀꯥꯍꯟꯅꯤꯡꯗꯤꯦ ꯈꯜꯂꯒ ꯔꯨꯅꯦꯜꯗꯗꯤ ꯍꯣꯏ ꯅꯨꯡꯁꯤꯕꯩ ꯅꯨꯡꯁꯤꯌꯦ ꯑꯗꯣ ꯃꯥꯁꯦ ꯏꯒꯣ ꯈꯔ ꯂꯥꯏꯕ ꯑꯗꯨꯒꯤ ꯋꯥꯅꯤꯗ ꯑꯦꯇꯤꯇ꯭ꯌꯨꯠꯀ ꯃꯥ ꯅꯍꯥꯟꯒꯣ ꯑꯃ ꯍꯦꯛ ꯆꯥꯟꯕ ꯀꯥꯟꯗ ꯑꯗ ꯍꯦꯛ ꯑꯝꯕꯩ ꯀꯥꯏꯅꯀꯣ ꯁꯨꯃꯥꯏꯅ ꯂꯥꯎꯔꯀꯥꯟꯗꯒꯤ ꯑꯁ ꯁꯤꯁꯦ ꯌꯥꯗꯦꯅꯦ
ꯌꯥꯔꯦ ꯅꯪ ꯅꯋꯥ ꯆꯠꯂꯅ
ꯅꯪꯗꯤ ꯅꯪꯗꯤ ꯆꯠꯇꯕ꯭ꯔꯣ
ꯑꯩꯗꯤ ꯆꯠꯇꯦ ꯑꯁ ꯀꯔꯤꯔ ꯃꯥꯅ ꯑꯗꯨꯒꯨꯝꯕ ꯃꯆꯥ ꯃꯆꯥꯁꯤꯡꯅꯒꯦ ꯑꯩꯉꯣꯟꯗ ꯍꯥꯏꯔꯛꯄ ꯌꯥꯕ꯭ꯔꯣ ꯑꯩꯁꯤꯕꯨ ꯃꯣꯏꯒꯤ ꯃꯤꯅꯥꯏꯔꯣ
ꯅꯨꯨꯄꯥ ꯅꯣꯏ ꯑꯅꯤ ꯅꯣꯏ ꯑꯅꯤꯁꯨ ꯑꯃꯨꯛ ꯇꯅꯥꯒꯅꯤ ꯍꯥꯏꯔꯒ ꯑꯣꯛꯇꯤ ꯇꯥꯎꯕꯨꯗꯤ ꯇꯥꯎꯔꯝꯃꯦ ꯑꯗꯣ ꯍꯔꯥꯎꯋꯦ ꯅꯣꯏꯅꯦꯁꯨ ꯑꯥꯏꯗꯤ ꯄꯈꯂꯣꯔꯦꯅ ꯑꯍꯥꯟ ꯌꯥꯝ ꯌꯥꯝ ꯈꯠꯂꯦꯕ ꯅꯣꯏ ꯅꯤꯡꯁꯦ ꯑꯃꯃꯨꯛ ꯇꯅꯤ ꯑꯃꯨꯛ ꯇꯅꯤ ꯅ ꯅ ꯏꯔꯥꯡ ꯑꯃ ꯇꯥꯎꯊꯣꯛꯄ ꯑꯁ ꯑꯩ ꯅꯣꯛꯅꯤꯡꯕꯅꯀꯣ ꯑꯗꯣ ꯑꯌꯨꯛꯇ ꯉꯥꯡ ꯍꯧꯒꯜꯂꯒ ꯑꯩꯈꯣꯏ ꯑꯅꯤ ꯇꯣꯛꯑꯦ ꯑꯩꯈꯣꯏ ꯑꯅꯤꯕꯨꯗꯤ ꯇꯣꯛꯑꯦ ꯑꯗꯨꯒ ꯝꯊꯤ ꯑꯗꯨ ꯑꯩꯈꯣꯏ ꯑꯦꯅꯤ ꯋꯥꯔꯤꯁꯤ ꯅꯥꯔꯦ ꯑꯗꯨꯝ ꯅꯣꯛ ꯑꯩ ꯅꯪꯒꯤ ꯔꯨꯝꯗ ꯆꯥꯡꯂꯅꯥꯀꯥꯟꯗ ꯅꯣꯏ ꯑꯦꯅꯤ ꯋꯥꯔꯤ ꯋꯥꯔꯤ ꯁꯥꯔꯒ ꯅꯣꯛꯔꯒ ꯑꯃꯨꯛ ꯂꯥꯏꯅꯤꯅꯦꯌꯦ
ꯍꯣꯏ ꯍꯟꯗꯛꯇꯤ ꯇꯣꯡꯉꯥꯜꯂꯦ ꯍꯟꯗꯛꯇꯤ ꯇꯣꯉꯥꯜꯂꯦ
ꯀꯃꯥꯏꯅ ꯅꯪ ꯅꯨꯡꯁꯤꯕ ꯍꯥꯎꯈ꯭ꯔꯕꯣ
ꯍꯣꯏ
ꯑꯩ ꯍꯟꯗꯛꯗꯤꯦꯀꯣ
ꯎꯝ
ꯃꯌꯥꯡ ꯑꯣꯏꯅ ꯇꯧꯔꯅꯤ
ꯇꯧꯔꯣ ꯇꯥꯎꯔꯣ ꯇꯧꯔꯣ ꯇꯧꯔꯣ ꯇꯧꯅꯤꯡꯕ ꯈꯨꯗꯤꯡ ꯇꯧꯔꯣ
ꯑꯗ ꯅꯪꯒꯤ ꯏꯟꯁꯥꯡꯁꯤꯕꯨ ꯍꯥꯎꯒꯗ꯭ꯔꯣ ꯅ ꯆꯤꯟꯗꯤ ꯂꯦꯞꯇꯦ ꯏꯟꯁꯥꯡꯅꯤ ꯇꯣꯡꯉꯦ ꯀꯥꯏꯅ
ꯇꯣꯡꯕ ꯂꯣꯏꯔꯦ ꯀꯥꯏꯅꯣ ꯅꯪ ꯅꯪꯕꯨ ꯀꯣꯜ ꯇꯧꯗ꯭ꯔꯤꯉꯩꯗꯏ ꯊꯣꯡꯕ ꯍꯥꯎꯕꯅꯦ
ꯎꯝ ꯋꯥꯔꯤ ꯈꯨꯁꯥꯁꯦ ꯏꯟꯁꯥꯡ ꯍꯥꯎꯒꯗꯕ ꯃꯥꯟꯗꯦꯕꯣ
ꯅꯪ ꯑꯩꯒꯤ ꯏꯟꯁꯥꯡ ꯆꯥꯕ ꯐꯪꯉꯗꯒꯤꯗꯣ ꯑꯁ ꯑꯩ ꯅꯪꯉꯣꯟꯗ ꯂꯩ ꯍꯥꯏꯅꯤꯡꯉꯦ ꯍꯥꯏꯔꯒ ꯂꯥꯛꯒꯅꯤ
ꯑꯩ ꯉꯁꯥꯏ ꯄꯩꯁꯥ ꯊꯥꯔꯛꯀꯦ ꯍꯥꯏꯗꯣ ꯅꯪ ꯀꯌꯥꯝ ꯍꯔꯥꯎꯕ꯭ꯔꯥ
ꯍꯔꯥꯎꯗꯩꯒ ꯂꯨꯄꯥ ꯇꯔꯥ ꯀꯨꯟ ꯈꯛꯇ ꯍꯥꯏꯔ ꯀꯥꯟꯁꯤꯗ ꯀꯃꯥꯏꯅ ꯍꯔꯥꯎꯅꯤ ꯅꯣꯏꯒꯤ ꯅꯣꯏꯒꯤ ꯍꯥꯛꯇꯒꯤ ꯑꯩꯈꯣꯏꯒꯤ ꯍꯥꯛꯇꯗꯤ ꯇꯣꯡꯉꯥꯜꯂꯦ ꯅꯣꯏꯗꯗꯤ ꯂꯨꯄꯥ ꯇꯔꯥ ꯀꯨꯟꯅ ꯅꯣꯏꯒꯤ ꯅ ꯄꯨꯛꯇꯛꯇꯣ
ꯑꯗꯨꯝ ꯌꯥꯏꯌꯦꯗꯅ ꯑꯗꯨ ꯑꯣ ꯑꯦꯗꯅꯥ ꯍꯧꯖꯤꯛꯀꯥꯟꯗꯤ ꯁꯨꯃꯥꯏꯅ ꯇꯧꯗꯦ ꯆꯥꯃꯉꯥ ꯐꯥꯎ ꯇꯥꯎꯍꯗꯦ ꯑꯗꯨ ꯂꯨꯄꯥ ꯇꯔꯥ ꯀꯨꯟ ꯈꯛꯇ ꯀꯃꯥꯏꯅ ꯇꯧꯅꯤꯌꯦ
ꯏꯆꯦ ꯁꯤꯗꯤ ꯇꯜꯜꯂꯤꯦꯀꯣ
ꯑꯗꯨꯗꯅꯦ ꯐꯥꯔꯦ ꯐꯥꯔꯦꯅꯦ ꯅꯣꯡꯣꯡꯃ ꯅꯤꯁꯨ ꯗ꯭ꯔꯦꯁ ꯐꯖ ꯐꯖꯕ ꯐꯨꯔꯤꯠ ꯁꯦꯠꯂꯒ ꯀꯣꯏꯕ ꯆꯠꯁꯤꯀꯣ
ꯍꯣꯏ ꯍꯣꯏ ꯎꯝ ꯑꯃ ꯐꯖꯕ ꯑꯃ ꯑꯩꯈꯣꯏꯒꯤ ꯏꯃꯥꯟꯅꯕꯤ ꯑꯃ ꯂꯩꯌꯦ ꯍꯣꯁꯇꯦꯜ ꯂꯩꯃꯤꯟꯅꯕ ꯄꯤꯗ
ꯍꯥ
ꯤꯗ ꯑꯩꯈꯣꯏꯒꯤ ꯏꯃꯥꯟꯅꯕꯤ ꯑꯃ ꯂꯥꯛꯏꯕꯗꯣ ꯁꯤ ꯑꯩꯈꯣꯏ ꯂꯩꯀꯥꯏꯒ ꯆꯞ ꯃꯥꯟꯅꯕꯗꯣ ꯈꯪꯕ꯭ꯔꯣ ꯅꯣꯏꯒꯤ ꯀꯣꯆꯤꯡ ꯅꯣꯏ ꯑꯥ ꯑꯗꯣ ꯑꯦꯄꯥꯜ ꯐꯥꯔꯝꯗ ꯆꯠꯁꯦ ꯑꯩꯈꯣꯏ ꯑꯍꯨꯝ ꯍꯥꯏꯌꯦ ꯐꯤꯔꯣꯜ ꯁꯦꯠꯄ ꯐꯖ ꯐꯖꯅ ꯁꯦꯠꯂꯒ ꯑꯩꯈꯣꯏ ꯑꯍꯨꯝ ꯆꯠꯁꯦ ꯑꯗꯨꯒ ꯑꯩꯅ ꯄꯩꯁꯥ ꯆꯥ ꯀꯌꯥ ꯀꯌꯥ ꯈꯥꯏꯗꯣꯛꯅꯔꯅꯤ ꯍꯥꯏꯔ ꯀꯥꯟꯗ ꯃꯥ ꯍꯪꯉꯛꯀꯦ ꯑꯃꯨꯛꯀ ꯍꯥꯏꯌꯦ
ꯑꯩꯗꯤ ꯑꯗꯨꯒꯨꯝꯕꯗꯨꯗꯤ ꯆꯥꯅꯤꯡꯗꯦ
ꯆꯠꯅꯤꯡꯗꯦ ꯀꯥꯏꯗꯒꯦ ꯑꯗꯨꯗꯤ ꯀꯥꯏꯗ ꯆꯥꯅꯤꯡꯕꯅꯦ ꯎꯝ ꯑ ꯉꯁꯤ